ꯍꯜꯂꯣ
ꯑꯣ ꯇꯥꯔꯦ ꯇꯥꯔꯦ
ꯎ ꯆꯥꯛ ꯆꯥꯔꯕ꯭ꯔꯣ
ꯑꯧ ꯆꯥꯔꯦ ꯅꯪꯗꯤ ꯆꯥꯔꯕꯣ
ꯆꯥꯔꯦ ꯆꯛ ꯆꯥꯕ ꯍꯥꯏꯁꯦ ꯁꯦ ꯑꯩꯁꯦ ꯈꯔꯕꯨꯗꯤ ꯀꯨꯏꯔꯦ ꯉꯥꯏꯍꯥꯛꯇꯤ ꯀꯨꯏꯔꯦ
ꯑꯣ ꯑꯩꯈꯣꯏꯗꯤ ꯍꯧꯖꯤꯛꯇ ꯆꯥꯕꯗ ꯉꯥꯏꯔꯤ ꯀꯨꯏꯗ꯭ꯔꯤ
ꯀꯩꯀꯩ ꯃꯊꯦꯜ ꯆꯥꯔꯕ
ꯑꯈꯣꯏ ꯎꯇꯤ ꯊꯣꯡꯉꯤ
ꯑꯩꯁ ꯎꯇꯤꯗꯤ ꯍꯥꯎꯕꯅꯦꯍꯦ ꯑꯩ ꯑꯩ ꯐꯦꯕꯣꯔꯥꯏꯠꯅꯤ ꯍꯥꯏꯗꯤ ꯍꯧꯖꯤꯛꯀꯥꯟꯁꯤ ꯎꯇꯤꯁꯦ
ꯀꯌꯥ ꯊꯣꯡꯕ ꯍꯩꯇꯕꯁꯨ ꯑꯗꯨꯝ ꯀꯣꯡꯒꯥꯏ ꯑꯃꯁꯨ ꯂꯩꯔꯦꯕ ꯑꯗꯨꯗ ꯊꯣꯡꯕ ꯍꯩꯔꯒꯁꯨ ꯍꯥꯎꯋꯦꯒ ꯍꯥꯎꯇꯦꯒꯥꯏꯅ ꯈꯪꯗꯦ ꯑꯩꯗꯤ ꯀꯩꯅꯣꯅ ꯑꯗꯨꯝ ꯊꯣꯡꯕꯗꯤ ꯍꯥꯎꯕ ꯑꯈꯣꯏꯅ ꯑꯗꯨꯝ ꯊꯣꯡꯕꯗꯤ ꯌꯥꯗꯕ
ꯑꯣ ꯍꯣꯏ ꯍꯥꯎꯋꯦ ꯎꯇꯤ ꯊꯣꯡꯕ ꯎꯇꯤ ꯑꯁꯪꯕꯅꯤ
ꯁꯪꯕꯗꯨꯔꯣ
ꯑꯧ ꯃꯥꯅꯦ ꯑꯁꯪꯕꯗꯣ
ꯍꯥꯏꯗꯤ ꯏꯁꯪꯕꯨꯗꯤ ꯍꯥꯎꯕꯅꯦꯕ ꯏꯁꯪꯕꯒꯗꯨ ꯆꯥꯗꯕ ꯀꯨꯏꯔꯦ ꯍꯧꯖꯤꯛꯀꯥꯟꯗꯤ ꯑꯁꯪꯕ ꯀꯌꯥ ꯎꯗ꯭ꯔꯤ
ꯑ ꯈꯦꯆꯤ ꯍꯧꯇꯤ ꯈꯦꯆꯤ ꯀꯥꯡ ꯃꯇꯝ ꯌꯧꯁꯤꯜꯂꯛꯑꯕꯅꯤꯅ ꯈꯦꯆꯤꯒ ꯇꯧꯔꯒ ꯎꯇꯤꯒ ꯆꯥꯔꯦ ꯑꯗꯨꯃꯥꯏꯅ
ꯑ ꯑꯗꯨꯅꯤ ꯍꯥꯏꯗꯤ ꯀꯥꯡꯅꯤꯅ ꯍꯧꯖꯤꯛ ꯍꯥꯏꯗꯤ ꯂꯝꯕꯤꯗꯨꯁꯨ ꯃꯣꯏ ꯇꯣꯜꯗ ꯐꯝꯃꯒ ꯌꯣꯟꯕ ꯌꯥꯝ ꯌꯥꯎꯅꯔꯦꯗ
ꯎꯝ
ꯑꯗꯨ ꯃꯣꯏꯗꯗꯤ ꯍꯥꯏꯗꯤ ꯑꯩꯅ ꯁꯨꯝ ꯌꯦꯡꯕꯗ ꯑꯩꯅ ꯁꯨꯝ ꯎꯕꯗ ꯎꯇꯤ ꯑꯁꯪꯕꯁꯦ ꯀꯌꯥ ꯌꯥꯎꯗꯦ ꯃꯣꯏꯒꯤꯗ ꯀꯩꯅꯣꯒꯤ ꯍꯋꯥꯏ ꯃꯪꯒꯟ ꯇꯧꯔꯒ ꯊꯣꯡꯉ ꯌꯣꯟꯕꯗꯣ ꯑꯗꯨ ꯉꯛꯇꯅ ꯑꯣꯏ
ꯌꯣꯟꯀꯥꯟꯗꯗꯤ ꯍꯣꯏ ꯌꯣꯟꯀꯥꯟꯗꯗꯤ ꯀꯌꯥ ꯑꯁꯪꯕ ꯀꯌꯥ ꯇꯧꯅꯗꯦ ꯑꯩꯈꯣꯏ ꯉꯁꯤꯗꯤ ꯑꯁꯪꯕ ꯑꯣꯏꯅ ꯆꯥꯔꯁꯦꯅ ꯑꯁꯪꯕ ꯑꯣꯏꯅ ꯇꯧꯔꯕ
ꯍꯥꯎꯕꯅꯤꯅꯦ ꯀꯨꯏꯔꯕꯅꯤꯅꯦ ꯑꯩꯁꯨ ꯆꯥꯒꯤꯗꯕ
ꯑꯩꯈꯣꯏꯒꯤ ꯏꯃꯨꯡ ꯃꯅꯨꯡꯅ ꯊꯣꯡꯕꯗꯤ ꯊꯣꯡꯕꯕꯨꯗꯤ ꯊꯣꯡꯕ ꯌꯥꯎꯋꯤ ꯑꯗꯨ ꯆꯥꯕꯁꯦ ꯀꯌꯥ ꯆꯥ ꯍꯥꯏ ꯆꯥꯈꯤꯗ꯭ꯔꯦꯕ ꯑꯗꯨꯅ ꯌꯥꯝ ꯀꯨꯏꯔꯦ
ꯎꯝ ꯑꯩꯈꯣꯏꯗꯤ ꯍꯟꯗꯛ ꯈꯔ ꯇꯣꯏꯔꯦ ꯆꯥꯕ
ꯍꯥꯎꯕꯅꯤ ꯍꯥꯎꯕꯅꯤ ꯎꯇꯤ ꯑꯁꯪꯕꯗꯣ
ꯎꯝ
ꯍꯣꯏ ꯃꯪꯒꯜꯒ ꯇꯧꯔꯒ ꯆꯥꯕꯗꯨꯗꯤ ꯍꯥꯏꯗꯤ ꯎꯇꯤ ꯑꯁꯪꯕ ꯅꯠꯇꯦꯗꯅ ꯍꯣꯇꯦꯜꯗꯀ ꯍꯣꯇꯦꯜꯗ ꯀꯥ ꯇꯟꯒꯥ ꯇꯧꯔꯒ ꯇꯟꯒ ꯀꯣꯠꯂꯥ ꯆꯥꯕꯒꯨꯝꯕ
ꯎꯝ
ꯑꯗꯨ ꯉꯥꯛꯇꯅꯦꯕ ꯑꯗꯨꯁꯨ ꯍꯥꯎꯕꯗꯤ ꯍꯥꯎꯕꯅꯦꯗꯥ ꯍꯥꯎꯔꯒꯁꯨ ꯎꯇꯤ ꯑꯁꯪꯕꯒꯤ ꯃꯍꯥꯎꯗꯨꯗꯤ ꯇꯣꯡꯉꯥꯜꯂꯤ
ꯎꯝ ꯍꯣꯢ ꯎꯇꯤꯅꯦ ꯍꯥꯏꯖꯔꯁꯨ ꯑꯁꯪꯕꯒ ꯍꯋꯥꯏꯒꯤꯗꯨꯒ ꯇꯣꯉꯥꯜꯂꯤ
ꯑꯗꯨꯗꯤ ꯀꯩꯅꯣꯗꯒ ꯀꯣꯏꯕꯒ ꯆꯠꯂꯒꯒ ꯀꯩꯅꯣꯗ ꯂꯝꯕꯤꯗꯀ ꯃꯣꯏꯒꯤ ꯍꯧꯖꯤꯛ ꯀꯥꯡ ꯃꯇꯝꯒꯤ ꯎꯇꯤ ꯀꯩꯀꯥ ꯌꯣꯟꯕ ꯌꯣꯟꯕ ꯍꯧꯔꯛꯄꯗꯨꯗꯤ ꯆꯥꯗ꯭ꯔꯦ ꯑꯗꯨꯝ ꯆꯥꯗ꯭ꯔꯤ
ꯆꯥ ꯆꯥꯗ꯭ꯔꯤ ꯌꯨꯝꯗ ꯑꯗꯨꯝ ꯇꯧꯔꯦ
ꯑꯗꯨꯁꯨ ꯑꯗꯨꯝ ꯀꯣꯏꯕ ꯆꯠꯄꯒꯤ ꯅꯨꯡꯉꯥꯏꯕ ꯑꯣꯏꯅ ꯂꯝꯕꯤꯗ ꯉꯥꯏꯍꯥꯛ ꯉꯥꯏꯍꯥꯛꯇꯪ ꯆꯠꯊꯣꯛꯎꯔꯒ ꯆꯥꯕꯗꯣ ꯑꯗꯨꯝ ꯅꯨꯡꯉꯥꯏꯕꯅꯦꯕ ꯋꯥꯛꯀꯤꯡ ꯑꯣꯏꯅ
ꯎꯝ ꯍꯣꯏ ꯅꯨꯡꯉꯥꯏꯕꯅꯤ
ꯐ꯭ꯔꯦꯁ ꯑꯣꯏꯅꯀꯣ ꯍꯥꯏꯗꯤ ꯉꯥꯏꯍꯥꯛꯀꯤ ꯐ꯭ꯔꯦꯁ ꯑꯣꯏꯊꯣꯛꯄ ꯑꯣꯏꯅ ꯆꯥꯔꯣ ꯗꯨꯝ ꯅꯨꯡꯉꯥꯏꯕꯅꯤ
ꯍꯧꯖꯤꯛꯀꯥꯟꯗꯤ ꯑ ꯀꯩꯅꯣꯗꯤ ꯑꯥ ꯂꯧ ꯃꯇꯝꯖꯨ ꯑꯣꯏꯔꯦꯗꯅ
ꯑꯥꯎ
ꯍꯥꯏꯗꯤ ꯐꯧ ꯐꯧ ꯊꯥꯕ ꯈꯣꯠꯄ ꯃꯇꯝꯁꯨ ꯑꯣꯏꯔꯦ ꯍꯥꯏꯗꯤ ꯂꯧ ꯍꯟꯗꯛꯇꯤ ꯎꯗ꯭ꯔꯣ
ꯑꯈꯣꯏꯒꯤꯗꯤ ꯂꯧ ꯎꯗꯦ ꯑꯗꯨꯕꯨ ꯃꯌꯥꯝ ꯁꯨꯝ ꯎꯅꯕꯗꯣ ꯍꯧꯖꯤꯛꯀꯤ ꯍꯣꯏꯗꯧꯒꯤ ꯏꯁꯤ ꯏꯁꯤꯡ ꯀꯪꯉꯦ ꯑꯩꯈꯣꯏ ꯁꯣꯝ ꯅꯥꯀꯟꯗꯗꯤ
ꯏꯁꯤꯡ ꯂꯩꯇꯕ꯭ꯔꯣ
ꯍꯣꯏ ꯏꯁꯤꯡ ꯂꯩꯇꯦ ꯏꯁꯤꯡ ꯌꯥꯝ ꯋꯥꯅꯩ ꯍꯟꯗꯛꯇꯤ
ꯑ ꯀꯅꯣꯗꯤ ꯅꯣꯡꯗꯤ ꯇꯣꯏꯅ ꯆꯨꯗ꯭ꯔꯦ
ꯅꯣꯡ ꯆꯨꯗꯦ ꯅꯣꯡ ꯃꯪꯉ ꯃꯪꯉꯒ ꯅꯣꯡꯖꯤ ꯑꯗꯨꯝ ꯅꯨꯡꯁꯤꯠꯅ ꯍꯨꯝꯃ ꯍꯨꯝꯃ ꯄꯥꯏꯔ ꯑꯗꯨꯝ ꯆꯠꯈꯤꯕ ꯑꯗꯨꯒꯤ ꯁꯥꯕꯁꯨ ꯌꯥꯝꯅ ꯍꯦꯜꯂꯦ
ꯎꯝ ꯅꯨꯡꯁꯤꯠ ꯀꯟꯕꯁꯦ ꯕꯦꯔꯥꯅꯤꯅꯦ ꯂꯧ ꯃꯇꯝꯗ
ꯍꯥꯏ ꯍꯣꯏ ꯅꯨꯡꯁꯤꯠꯄꯨꯗꯤ ꯀꯟꯕꯗꯤ ꯅꯠꯇꯕ ꯑꯗꯨ ꯁꯨꯝ ꯅꯣꯡ ꯇꯥꯗꯧꯕ ꯅꯣꯡꯃꯡꯉꯝꯕꯗꯣ ꯅꯨꯡꯁꯤꯠꯅ ꯁꯨꯝ ꯍꯨꯝꯃ ꯍꯨꯝꯃꯒ ꯆꯠꯈꯤꯕ ꯍꯥꯏꯅꯁꯨꯠ ꯌꯥꯝ ꯀꯟꯅ ꯁꯤꯠꯂꯦ ꯍꯥꯏꯕꯗꯤ ꯅꯠ ꯇꯕ ꯅꯣꯡ ꯇꯥꯗꯕꯤꯗ ꯑꯗꯨꯝ ꯄꯥꯏꯒꯤꯕ ꯂꯩꯥꯆꯤꯟ ꯃꯈꯩꯗꯣ
ꯍꯥꯏꯗꯤ ꯅꯣꯡ ꯈꯔ ꯇꯥꯖꯔꯤꯕ ꯅꯣꯡ ꯃꯀꯨꯞꯇꯨ ꯐꯧꯕ ꯈꯔ ꯑꯗꯨꯝ ꯇꯨꯡꯒ ꯂꯩꯖꯗꯧꯕ ꯅꯨꯡꯁꯤꯠꯅ ꯂꯣꯏ ꯄꯨꯔꯥ ꯆꯠꯈ꯭ꯔꯦꯕ
ꯍꯣꯏ ꯑꯗꯩꯗꯤ ꯍꯣꯏ ꯁꯨꯡꯇꯥ ꯇꯥꯗꯦ ꯍꯥꯏꯕꯗꯤ ꯅꯠꯇꯦ ꯈꯔ ꯈꯔ ꯇꯥꯕꯁꯤꯅꯗꯤ ꯂꯕꯨꯛꯀꯤ ꯀꯩꯅꯣꯗꯗꯤ ꯂꯩꯕꯥꯛꯇꯗꯤ ꯀꯩꯝꯇ ꯇꯧꯗꯒ ꯆꯞ ꯃꯥꯟꯅꯩ ꯍꯣꯏ ꯈ꯭ꯔꯠꯇ ꯍꯥꯏꯁꯤ ꯌꯥꯝ ꯐꯖꯅ ꯇꯥꯕ ꯅꯠꯇꯦ
ꯎꯝ ꯂꯕꯨꯛꯇꯗꯤ ꯍꯥꯏꯗꯤ ꯄꯣꯠ ꯆꯩꯩ ꯊꯥꯕꯗ ꯍꯧꯖꯤꯛꯇꯥꯟꯒꯤ ꯑꯣꯏꯅꯗꯤ ꯀꯩꯀꯩ ꯊꯥꯟꯅꯔꯤꯒꯦ ꯀꯩꯅꯣꯒꯤ ꯑꯣꯏꯅ ꯀꯥꯛꯆꯤꯡ ꯑ ꯍꯥꯏꯗꯤ ꯅꯣꯏ ꯂꯝꯒꯤ ꯑꯣꯏꯅ
ꯍꯣꯏ ꯑꯈꯣꯏ ꯁꯤꯗꯗꯤ ꯀꯩꯁꯨ ꯊꯥꯅꯗ꯭ꯔꯦꯗ ꯑꯅꯝꯕꯅ ꯐꯧ ꯍꯨꯟꯗꯨꯒꯤ ꯂꯣꯏꯅ ꯇꯧꯅꯔꯦ
ꯐꯩ ꯍꯨꯟꯕꯒꯤ ꯑꯣꯏꯅ
ꯑꯧ ꯑꯥꯎ ꯐꯧ ꯍꯨꯟꯗꯧꯒꯤ ꯂꯧ ꯁꯨꯅꯕ ꯑꯗꯨꯃꯥꯏ ꯇꯧꯔꯦ ꯍꯥꯟꯅ ꯀꯩꯅꯣ ꯗ ꯃꯔꯣꯏꯒꯥꯡ ꯀꯩꯌꯥꯡ ꯊꯥꯕ ꯃꯇꯝꯗꯨꯗꯤ ꯂꯣꯏꯒ꯭ꯔꯦꯕ
ꯎꯝ
ꯑꯅꯝꯕꯅ ꯂꯧ ꯁꯨꯅꯗ꯭ꯔꯦ ꯑꯈꯣꯏꯒꯤ ꯐꯧ ꯁꯨꯅꯗꯣꯏ ꯇꯧꯕꯁꯤꯗ ꯐꯧꯒꯤ ꯍꯨꯟꯕꯒꯤ ꯇꯧꯕꯁꯤꯗ ꯏꯁꯤꯡ ꯂꯩꯅꯗꯕꯒꯤ ꯑꯋꯥꯕ ꯌꯥꯝꯅ ꯑꯣꯏ
ꯑꯗꯨꯅꯤꯅꯦ ꯍꯥꯏꯗꯤ ꯀꯩꯅꯣꯒꯤ ꯑꯗꯨꯋꯥꯏ ꯂꯝꯒꯤꯗꯤ ꯀꯩꯅꯣ ꯍꯪꯒꯥꯝꯒꯨꯝꯕꯁꯤ ꯐꯖꯅ ꯑꯗꯨꯝ ꯊꯥꯕꯗ ꯑꯗꯨꯝ ꯃꯤꯅꯁꯨ ꯑꯗꯨꯝ ꯐꯣꯇꯣ ꯀꯥꯞꯅꯕ ꯑꯗꯨꯝ ꯂꯥꯡ ꯑꯗꯨꯝ ꯂꯥꯛꯅꯩꯗꯅ
ꯍꯣꯏ ꯑꯗꯨꯒꯤ ꯃꯇꯝꯗꯤ ꯋꯥꯠꯂꯤ ꯂꯧ ꯐꯧ ꯂꯣꯛꯑꯕ ꯃꯇꯨꯡꯗ ꯊꯥꯒꯗꯕꯅꯦ ꯍꯪꯒꯥꯝꯗꯤ ꯅꯤꯡꯊꯝ ꯊꯥ ꯒꯨꯝꯕꯗ
ꯎꯝ ꯍꯟꯗꯛꯀꯤꯗꯤ ꯀꯌꯥꯝ ꯀꯌꯥꯝ ꯂꯣꯛꯅꯒꯤꯒꯦ
ꯑꯗꯨꯗꯤ ꯑꯗꯨꯗꯤ ꯈꯪꯗ꯭ꯔꯦ ꯑꯈꯣꯏꯗꯤ ꯂꯧ ꯎꯗꯕꯗꯅꯤꯅꯥ
ꯑ
ꯅꯛꯁꯨ ꯑꯗꯨꯝ ꯊꯥꯗꯤ ꯊꯥꯅꯕꯅꯦ ꯑꯗꯨꯝ
ꯑꯗꯨꯋꯥꯏꯗ ꯌꯥꯝ ꯂꯩꯔꯝꯃꯦꯕ ꯑꯩꯁ‌ꯦ
ꯑꯥ
ꯑꯗꯨꯋꯥꯏꯗ ꯁ꯭ꯀꯨꯜꯒꯥ ꯇꯝꯃꯥ ꯂꯩꯔꯝꯃꯦ
ꯑꯥ
ꯑꯗꯨꯅ ꯑꯗꯨꯝ ꯑ ꯍꯥꯏꯗꯤ ꯑꯗꯨꯝ ꯈꯪꯉꯦꯕ ꯑꯩꯅ ꯑꯃꯨꯛ ꯁꯨꯝ ꯅꯥꯀꯜꯂꯣꯝꯗ ꯑꯣꯏꯕ
ꯑꯣ
ꯑꯩꯈ‌ꯣꯏꯔꯣꯝꯗ ꯑꯣꯏꯕ ꯑꯩꯈꯣꯏꯒꯤ ꯄꯣꯠ ꯆꯩ ꯑꯗꯨꯝ ꯊꯥꯟꯅꯔꯤ ꯄꯣꯠ ꯆꯩꯩ ꯊꯥꯕ ꯈꯣꯠꯄ ꯇꯧꯅꯔꯤ ꯑꯗꯨꯝ
ꯑꯣ ꯅꯣꯏ ꯑꯗꯨꯝ ꯅꯥꯀꯟꯗꯗꯤ
ꯑꯗꯨꯝ ꯊꯥꯅꯩ ꯑꯩꯈꯣꯏ ꯁꯤꯗ ꯊꯥꯅꯔꯤꯁꯦ ꯍꯋꯥꯏ ꯊꯥꯕ ꯌꯥꯎꯔꯦ ꯈꯣꯡꯗꯨꯝ ꯊꯥꯕ ꯌꯥꯎꯔꯦ ꯑꯗꯨꯒ ꯁꯧꯒ꯭ꯔꯤ ꯑꯗꯨꯝ ꯃꯣꯏ ꯁꯧꯒꯔꯤꯁꯨ ꯑꯗꯨꯝ ꯌꯥꯜꯂ ꯌꯥꯜꯂ ꯊꯥꯖꯤꯟꯕ ꯍꯥꯏꯗꯤ ꯑꯇꯣꯞꯄ ꯊꯥꯕꯗꯨꯗ ꯁꯧꯒꯔꯤꯁꯤꯁꯨ ꯍꯧꯖꯤꯛ ꯁꯧꯒ꯭ꯔꯤ ꯃꯇꯝꯅꯤꯅ ꯁꯧꯒꯔꯤ ꯊꯥꯏ ꯑꯗꯨꯒ ꯊꯕꯤ ꯊꯥꯏ
ꯎꯝ
ꯕꯦꯂꯦꯟꯗ꯭ꯔꯤꯒꯨꯝꯕ ꯃꯣꯔꯣꯛ ꯃꯣꯔꯣꯛꯒꯨꯝꯕ ꯎ ꯃꯣꯔꯣꯛꯒꯨꯝꯕ ꯑꯗꯨꯝ ꯊꯥꯅꯩ
ꯎ ꯍꯣꯡꯅ ꯀꯌꯥ ꯊꯥꯅꯈꯤꯕ
ꯐꯧꯒꯤꯁꯦ ꯍꯧꯖꯤꯛ ꯀꯩꯅꯣ ꯇꯧꯔꯤꯌꯦ ꯑꯥ ꯍꯧꯖꯤꯛ ꯂꯧꯔꯥꯡ ꯁꯨꯅꯔꯤꯌ‌ꯦꯕ ꯂꯧ ꯂꯧ ꯁꯨꯕ ꯀꯨꯝꯃꯤ ꯑꯩꯁꯨ ꯑꯩꯈꯣꯏꯁꯨ ꯂꯧ ꯍꯧꯖꯤꯛ ꯀꯟꯅ ꯁ‌ꯦ ꯁꯦꯝ ꯁꯥꯗꯧꯔꯤꯕ ꯂꯧꯔꯤ ꯁꯥꯕ ꯂꯧꯔꯤ ꯌꯥꯟꯕ ꯈꯣꯠꯄ ꯎꯀꯥꯏ ꯇꯛꯄ ꯈꯣꯠꯄꯗꯤ ꯇꯧꯗ꯭ꯔꯤ
ꯈꯣꯏꯕ ꯈꯣꯠꯄꯗꯤ ꯇꯧꯈ꯭ꯔ‌ꯦ ꯂꯧ ꯈ‌ꯣꯏꯈ꯭ꯔ‌ꯦ ꯉꯔꯥꯡ ꯅꯍꯥꯟꯗꯣ ꯂꯧꯔꯤ ꯁꯥꯔꯨꯕꯟ
ꯑꯣ
ꯑꯗꯨꯒꯤ ꯌꯥꯝ ꯀꯟꯅ ꯇꯧꯔꯤꯁꯦ ꯑꯗꯨ ꯂꯣꯏꯅꯔꯛꯑꯅꯤꯗ ꯃꯤ ꯑꯅꯝꯕ ꯂꯣꯏꯅ ꯇꯧꯅꯔꯦꯕ ꯍꯥꯏꯗꯤ ꯃꯤ ꯑꯃ ꯑꯅꯤꯈꯛ ꯇꯧꯔꯒ ꯑꯩꯈꯣꯏ ꯇꯧꯕꯗꯨꯗꯤ ꯍꯥꯟꯅ ꯐꯧ ꯍꯨꯖꯤꯟꯈ꯭ꯔꯒ ꯆꯠꯊꯣꯛ ꯆꯠꯁꯤꯟ ꯍꯥꯏꯕ ꯑꯃ ꯂꯩꯔ‌ꯦꯗꯅ
ꯍꯣꯏ
ꯑꯩꯈꯣꯏ ꯁꯤꯗꯗꯤ ꯑꯥ ꯑꯗꯨꯒꯤ ꯇꯧꯕꯁꯦ ꯃꯌꯥꯏ ꯋꯥꯏꯔꯛꯇꯒꯤ ꯍꯥꯟꯅ ꯍꯧꯅꯔꯛꯑꯦꯕ ꯃꯌꯥꯏ ꯋꯥꯏꯔꯛ ꯂꯣꯏꯔꯗꯤ ꯃꯇꯥꯏꯒꯤ ꯃꯇꯥꯏꯒꯤꯗꯤ ꯆꯠꯊꯣꯛ ꯆꯠꯁꯤꯟꯒꯤ ꯍꯥꯏꯕ ꯑꯃ ꯂꯩꯌꯦ ꯂꯥꯛꯄꯅꯤꯅ
ꯎꯝ
ꯃꯇꯥꯏ ꯒꯤꯗꯨ ꯍꯥꯅ ꯐꯧ ꯍꯨꯟꯗꯣꯛꯈ꯭ꯔꯒꯗꯤ ꯃꯌꯥꯏꯗ ꯂꯩꯔꯤꯕ ꯈꯣꯏꯍꯧꯗꯕꯗꯣ ꯒꯥꯔꯤ ꯆꯪꯐꯝ ꯂꯩꯇꯦꯗ
ꯍꯣꯏ
ꯑꯗꯨꯅ ꯂꯣꯏ ꯃꯥꯡꯉꯦ ꯑꯗꯨꯝ ꯃꯌꯥꯏꯋꯥꯏꯗꯒꯤ ꯂꯣꯏꯅ ꯍꯧꯅꯔꯛꯑꯒ ꯏꯁꯤꯡꯗꯣ ꯇꯞꯅ ꯇꯞꯅ ꯃꯌꯥꯏꯗꯨꯗꯒꯤ ꯈꯔ ꯈꯔ ꯈꯔ ꯊꯥꯗꯣꯛꯔꯛꯑꯒ ꯂꯣꯏꯅ ꯆꯥꯏꯊꯣꯛꯅꯈꯤꯕ ꯑꯗꯨꯒ ꯂꯣꯏꯔꯛꯄꯗꯣ ꯃꯇꯥꯏꯗ ꯇꯥꯕ
ꯑꯈ‌ꯣꯏꯁꯨ ꯑꯗꯨꯃꯥꯏꯅꯗꯤ ꯇꯧꯔꯝꯗꯧ ꯃꯥꯜꯂꯦ
ꯑꯗꯨꯃꯥꯏꯅ ꯇꯧꯒꯗꯧꯅꯦ ꯅꯠꯇ꯭ꯔꯒꯗꯤ ꯍꯨꯟꯒꯤꯕ ꯐꯧꯗꯣ
ꯎꯝ
ꯎꯟꯒꯤꯕꯨ ꯐꯧꯗꯨꯣ ꯕꯦꯔꯥ ꯀꯥꯏꯌꯦꯕ ꯑꯗꯨ ꯅꯠꯇ꯭ꯔꯗꯤ ꯑꯗꯨꯃꯥꯏꯅ ꯇꯧꯗꯗꯤ
ꯑꯗꯨꯃꯥꯏꯅ ꯍꯥꯏꯅꯔꯒ ꯇꯧꯔꯝꯗꯤ ꯇꯧꯔꯝꯗꯕ ꯃꯥꯜꯂꯦ ꯑꯩꯈꯣꯏ ꯁꯣꯝ ꯅꯥꯀꯟꯁꯨ ꯑꯗꯣ ꯑꯩꯈꯣꯏꯅ ꯎꯔꯨꯗꯕꯅꯤꯅ ꯈꯪꯗꯕꯩꯅꯤ
ꯎꯝ ꯀꯩꯅꯣ ꯀꯦꯅꯦꯜ ꯂꯝꯕꯤꯒꯤ ꯀꯦꯅꯦꯜ ꯂꯝꯕꯤꯒꯤꯗꯤ ꯀꯩꯅꯣꯒꯤꯗꯨꯗ ꯂꯧ ꯃꯌꯥ ꯂꯩꯔꯤꯕꯥ ꯅꯠꯇ꯭ꯔꯣ ꯑꯗꯨꯝ
ꯑꯥ ꯂꯩ ꯂꯩ ꯑꯗꯨ ꯂꯩ
ꯍꯥꯏꯗꯤ ꯑꯗꯨꯗꯒꯤ ꯊꯥꯗꯣꯔꯛꯀꯗꯣꯏꯅꯤꯅꯀꯣ ꯑꯗꯨ ꯇꯧꯕꯇꯕꯨ ꯀꯦꯅꯦꯜꯁꯤꯗꯤ ꯌꯥꯔꯤ ꯀꯩ ꯁꯤꯔꯤ ꯆꯟꯁꯤꯜꯂꯨꯅꯣ ꯍꯥꯏꯗꯤ ꯁꯤꯃꯦꯟ ꯀꯩꯀꯩ ꯇꯣꯜꯂꯒ ꯑꯩꯈꯣꯏꯒꯤ ꯕꯥꯎꯟꯗꯔꯤ ꯈꯥꯖꯤꯜꯂꯨꯅꯣꯕ ꯕꯥꯎꯟꯗꯔꯤ ꯊꯥꯖꯤꯟꯕꯤꯁꯤꯅ ꯁꯣꯏꯕꯁꯤꯅ ꯑꯩꯈꯣꯏꯒꯤ ꯏꯁꯤꯡ ꯊꯥꯗꯣꯛꯅ ꯃꯐꯝꯁꯦ ꯕꯦꯔꯥ ꯌꯥꯝ ꯀꯥꯔꯛꯑꯦꯕ ꯋꯥꯟ ꯋꯦꯗ ꯂꯥꯛꯑꯦꯕ
ꯑꯥ
ꯑꯗꯨ ꯃꯆꯤꯗꯤ ꯃꯆꯤ ꯑꯃꯈꯛꯇꯗꯒꯤ ꯊꯥꯗꯣꯔꯛꯑꯒꯗꯤ ꯁꯤꯃꯦꯟ ꯇꯧꯁꯤꯟꯈ꯭ꯔꯕꯅꯤꯅ ꯑꯃꯨꯛ ꯊꯨꯒꯥꯏ ꯈꯣꯠꯈꯥꯏꯕꯁꯨ ꯑꯃꯨꯛ ꯌꯥꯔꯔꯣꯏꯗꯅ ꯂꯩꯕꯥꯛ ꯑꯣꯏꯅ ꯂꯩꯕ ꯄꯣꯠꯇꯨꯗꯤ ꯈꯔ ꯈꯔ ꯍꯜꯂꯒ ꯈꯤꯇꯪ ꯈꯤꯇꯪ ꯃꯌꯥꯝꯒꯤ ꯂꯧ ꯃꯃꯜꯒꯤ ꯂꯣꯏ ꯊꯥꯗꯣꯛꯑꯒ ꯑꯗꯨ ꯂꯧꯗꯨꯒꯤ ꯑꯃꯨꯛ ꯏꯁꯤꯡꯗꯣ ꯌꯥꯝꯃꯦ ꯍꯥꯏꯔꯗꯤ ꯑꯗꯨꯒꯤ ꯂꯧꯗꯨꯗꯩ ꯑꯃꯨꯛ ꯈꯔ ꯑꯃꯨꯛ ꯊꯥꯗꯣꯔꯛꯑꯒ ꯑꯇꯣꯞꯄ ꯂꯧꯐꯝꯗꯁꯨ ꯑꯃꯝ ꯊꯥꯗꯈꯤ ꯌꯥꯏ
ꯎꯝ ꯎꯝ
ꯑꯗꯨꯅ ꯁꯔꯤ ꯆꯟꯁꯤꯟꯕ ꯈꯣꯠꯁꯤꯟꯕ ꯁꯤꯃꯦꯟ ꯇꯧꯁꯤꯟꯕꯗꯒꯤ ꯀꯦꯟꯅꯌꯦꯟꯗꯗꯤ ꯅꯨꯡꯉꯥꯏꯇꯕꯅꯦꯕ ꯑꯗꯨꯒ ꯏꯁꯤꯡ ꯐꯕꯁꯨ ꯏꯁꯤꯡꯗꯁꯨ ꯂꯣꯏ ꯍꯥꯏꯗꯤ ꯂꯧ ꯇꯧꯁꯤ ꯁꯤꯡꯁꯨ ꯂꯩꯌꯦꯕ ꯁꯤꯡ ꯍꯥꯔ ꯍꯥꯏꯗꯤ ꯂꯩꯕꯥꯛ ꯐꯍꯟꯕ ꯈꯣꯠꯍꯟꯕ ꯍꯥꯏꯁꯤ ꯁꯤꯔꯤ ꯆꯟꯁꯤꯟꯈ꯭ꯔꯒꯗꯤ ꯏꯁꯤꯡꯗꯣ ꯂꯨꯕꯨꯗꯤ ꯂꯨꯕ ꯃꯥꯟꯅꯩ ꯍꯥꯏꯕ ꯑꯗꯨꯒꯤ ꯏꯁꯤꯡꯗꯣ ꯑꯃꯗꯤ ꯈꯔꯗꯤ ꯍꯨ ꯈꯔ ꯆꯦꯟꯗꯣꯏꯅꯦꯕ ꯑꯗꯣ ꯃꯁꯥꯒꯤ ꯑꯣꯏꯖꯕ ꯂꯩꯕꯥꯛꯇꯒꯤ ꯏꯁꯤꯡ ꯁꯦꯡꯅ ꯂꯥꯛꯆꯕ ꯄꯣꯠ ꯑꯗꯨꯗꯤ ꯂꯩꯕꯥꯛꯀꯤ ꯑꯣꯏꯕ ꯑꯃꯁꯨ ꯌꯥꯎꯖꯔꯦ ꯏꯁꯤꯡꯗꯨꯁꯨ ꯑꯗꯨꯝ ꯂꯨꯔꯦ ꯑꯗꯨꯒ ꯏꯁꯤꯡꯗꯣ ꯃꯣꯠꯍꯟꯕꯤꯗ꯭ꯔꯒ ꯂꯣꯏꯔꯦ